ꯍꯣꯏ ꯏꯇꯥꯑꯣ
ꯉꯁꯤꯗꯤ ꯌꯥꯝ ꯇꯞꯅ ꯇꯥꯏꯅ
ꯌꯥꯝ ꯇꯞꯄꯦ
ꯎꯝ ꯌꯥꯝ ꯇꯞꯄꯁ ꯇꯥꯕꯨꯗꯤ ꯁꯨꯝ ꯇꯥꯏꯔ ꯑꯗꯨꯗꯁꯨ ꯉꯔꯥꯡꯒ ꯌꯦꯡꯉꯗꯤ ꯉꯁꯤꯅ ꯈꯔ ꯇꯞꯄ ꯍꯥ
ꯍꯧꯖꯤꯛ ꯍꯧꯖꯤꯛꯇꯤ
ꯍꯨꯏ ꯁꯨꯝ ꯇꯞꯄꯦ ꯑꯝꯇ ꯌꯦꯡꯉꯦꯀꯣ
ꯀꯃꯥꯏꯅꯣ ꯇꯞꯄꯦ ꯍꯥꯏꯁꯦ
ꯍꯜꯂꯣ
ꯑꯗꯨ ꯉꯥꯡꯕꯩꯔꯣ
ꯎꯝ ꯑꯩꯅ ꯕꯣꯂꯣꯝ ꯂꯩꯇꯕꯒꯤ ꯑꯣꯏꯔꯃꯜꯂꯦ
ꯉꯥꯎꯁꯟꯅꯔꯦꯗ
ꯉꯥꯎꯁꯟꯅꯕꯥ ꯅꯠꯇꯦꯗꯥ ꯆꯥꯁꯤꯟ ꯀꯩꯝ ꯆꯥꯗꯦ ꯀꯩꯅꯣ ꯆꯥꯛꯐꯛ ꯆꯥꯗ꯭ꯔꯤ
ꯀꯦꯝ ꯆꯥꯗꯕꯤꯗ ꯉꯥꯏ ꯑꯣꯏꯔꯕ
ꯑꯣ ꯀꯌꯥꯝ ꯆꯥꯎ ꯀꯌꯥꯝ ꯆꯥꯗꯕꯒꯤ ꯉꯥꯎꯕ
ꯀꯥꯏ ꯀꯥꯏ ꯆꯠꯂꯨꯕ
ꯀꯥꯏꯆꯇꯇꯔ꯭ꯦ ꯇ꯭ꯔꯦꯉꯁꯤ ꯌꯨꯝꯗ ꯌꯨꯝ ꯂꯩꯔꯤ ꯑꯩꯈꯣꯏ ꯌꯨꯝꯅꯤꯡꯕ ꯃꯤꯅꯤꯅꯀꯣ
ꯎꯝ ꯎꯝ ꯍꯣꯝ ꯃꯤꯅꯤꯁꯇꯔꯣ
ꯑꯥ ꯑꯗꯨꯝ ꯃꯈꯔꯁꯦ ꯑꯗꯣ ꯍꯣꯝ ꯃꯤꯅꯤꯁꯇꯔꯗꯤ ꯑꯣꯏꯗꯦ ꯀꯩꯅꯣ ꯑꯣꯏꯗ ꯄꯤꯌꯣꯟ ꯑꯣꯏꯗꯕ
ꯎꯝ ꯌꯥꯏ ꯑꯗꯨꯁꯨ
ꯍꯣꯝ ꯃꯤꯅꯤꯁꯇꯔ ꯑꯩꯣꯏꯁ ꯄꯥꯏ ꯇꯪ ꯃꯟꯗꯅ
ꯉꯝꯗꯦ ꯉꯝꯗꯦ ꯌꯨꯝꯗꯩ ꯄꯥꯈꯣꯟ ꯊꯥꯔꯤꯗꯤ ꯆꯦꯟꯗꯣꯏꯅꯦꯕ ꯅꯠꯇ꯭ꯔꯣ
ꯑꯥ ꯄꯥꯈꯣꯟ ꯊꯥꯔꯗꯤ ꯆꯦꯜꯂꯤꯃꯤ ꯀꯩꯅꯣ ꯑꯞꯄꯤꯌꯣ ꯅꯠꯇ꯭ꯔꯣ ꯑꯗꯨꯗꯤ
ꯍ ꯕꯤ ꯑꯥꯏ
ꯀꯥꯏ ꯀꯥꯏ ꯀꯥꯏ ꯀꯥꯏ ꯀꯣꯏꯊꯔꯨꯔꯒꯦꯕ ꯉꯁꯤꯗꯤ
ꯑꯩ ꯀꯣꯏꯗꯦꯗ ꯌꯨꯝꯗ ꯑꯗꯨꯝ ꯂꯩ ꯅꯪ ꯆꯞ ꯃꯥꯟꯅꯩ ꯀꯩꯗꯧꯔꯒꯦ ꯑꯩꯒꯤꯅ ꯑꯩꯒꯤꯅ ꯌꯨꯝꯗꯒꯤ ꯄꯨꯜꯂꯒ ꯂꯩꯕ ꯍꯥꯏꯇꯥꯥꯔꯦ
ꯑ ꯀ ꯍꯥꯏꯕꯨ ꯍꯥꯏꯅꯤꯡꯖꯔꯤꯦ ꯑꯗꯨꯗꯤ
ꯏꯌꯣꯟꯒꯤ ꯑꯣꯄꯣꯖꯤꯠꯅꯤ
ꯐꯤꯕꯣ ꯌꯣꯛꯄꯁꯨ ꯅꯠꯇꯦꯅꯦ ꯑꯩꯅ ꯍꯥꯏꯦ ꯈꯜꯂꯤꯁꯤꯅ ꯍꯥꯏꯔꯗꯤ ꯅꯪ ꯅꯨꯡꯉꯥꯏꯔꯔꯣꯏ ꯍꯥꯏꯕꯤꯔꯔꯣꯏ
ꯑꯁ ꯅꯨꯡꯉꯥꯏꯔꯣꯏꯗꯣ ꯋꯥꯗꯦ ꯍꯥꯏꯔꯥꯎꯗꯣ ꯌꯥꯏ ꯑꯩ ꯅꯨꯡꯉꯥꯏ ꯑꯝꯇ ꯂꯩ ꯀꯔꯤꯅꯣꯅꯦꯃꯤ ꯊꯞꯅ ꯌꯥꯔꯦ ꯇꯥꯅꯤꯡꯗ꯭ꯔꯦ ꯊꯕꯛ ꯃꯌꯥꯝ ꯇꯧꯔꯨꯕꯒꯤ ꯋꯥ ꯉꯥꯛꯄꯣ ꯊꯥꯒꯦꯅ ꯂꯩꯔꯤꯉꯩꯁꯤꯗꯅ ꯑꯗꯨꯝ ꯐꯣꯟ ꯇꯧꯁꯂꯛꯑꯒ
ꯄꯨꯜꯂ ꯂꯩꯕ ꯍꯥꯏꯇꯥꯔꯗꯤ ꯀꯩꯅꯣꯗꯣ ꯈꯪꯕ꯭ꯔꯥ
ꯈꯣꯡꯉꯛꯀꯗꯣꯏꯕ ꯍꯥꯏꯗꯤ ꯀꯧ ꯀꯧ ꯂꯧꯅ
ꯈꯪꯗꯦ ꯈꯪꯉꯤꯅꯦ
ꯒꯪ ꯒꯧ ꯈꯣꯡꯀꯗꯣꯏꯔꫭ ꯑꯗꯨꯝꯕꯁꯨ ꯅꯠꯇꯦꯗ
ꯃꯤꯑꯥꯎ ꯇꯔꯦꯁꯦ ꯑꯗꯨꯗꯤ
ꯃꯥꯌꯥꯎꯗꯤ ꯄꯨꯜꯂꯒ ꯊꯝꯅꯗꯕꯅꯤꯍ ꯀꯗꯥꯥꯏꯔꯦ
ꯄꯨꯟꯔꯒ ꯌꯝꯊꯕꯥ ꯌꯥꯎꯏꯀꯩꯅꫭ
ꯎꯝꯝ ꯍꯟꯗꯛ ꯍꯟꯗꯛ ꯁꯟꯔꯤ ꯐꯨꯠꯕꯣꯜ ꯁꯥꯟꯅꯕ ꯆꯠꯍꯧꯗ꯭ꯔꯦ ꯏꯁꯥꯥꯁꯦ ꯅꯨꯡꯉꯥꯏꯇ꯭ꯔꯦ ꯎꯝ
ꯀꯔꯝꯕ ꯁꯟꯗꯅꯣ ꯍꯥꯏꯁꯤ?
ꯉꯔꯥꯡꯒꯤ ꯁꯟꯗꯦꯁꯗ ꯀꯩꯗꯧꯔꯒꯦ꯫
ꯀꯩ ꯌꯥꯎꯍꯧꯗ꯭ꯦꯔ°ꯕꯥ
ꯁꯦꯇꯔꯗꯦ ꯁꯟꯗꯦꯗ ꯑꯩꯈꯣꯏ ꯅ ꯑꯃꯨꯛ ꯁꯨꯇꯤ ꯐꯪꯗꯕ
ꯎꯝꯝ
ꯑꯗꯨꯒ ꯁꯟꯗꯦꯁꯤꯅ ꯁꯨꯇꯤꯅ ꯁꯨꯇꯤ ꯐꯪꯒꯕ ꯁꯨꯔꯇꯤ ꯂꯩꯔꯣꯏꯅ ꯇꯧꯔꯒ ꯁꯟꯗꯦꯗꯣ ꯁꯨꯇꯤ ꯊꯥꯗꯣꯔꯛꯔꯕ ꯑꯃꯨꯛꯀꯥ
ꯑꯩꯅ ꯑ ꯑꯩꯅ ꯅꯍꯥꯟ ꯏꯟꯇꯔꯚꯤꯌꯨꯒꯤꯗꯤ ꯀꯩꯅꯣ ꯇꯧꯈꯤꯗ꯭ꯔꯦ
ꯀꯩꯗꯩꯒꯦ
ꯔꯤꯄ꯭ꯂꯥꯏꯂ ꯍꯥꯥꯛꯀꯗ꯭ꯔꯦ
ꯈꯜꯂꯤ ꯈꯟꯗꯦ ꯀꯩꯝꯇꯥ ꯍꯥꯏꯔꯛꯈꯤꯗꯔ°
ꯏꯟꯇꯔꯚꯤꯌꯨꯒꯤꯗꯨ ꯔꯤꯄ꯭ꯂꯥꯏ ꯂꯥꯛꯈꯤꯗ ꯌꯥꯎꯗꯦ ꯍꯥꯏꯕ ꯑꯩꯅ ꯍꯥꯏꯗꯤ
ꯏꯟꯇꯔꯕꯤꯌ ꯌꯥꯎꯗꯤ ꯀꯃꯥꯏ ꯔꯤꯄꯥꯏ ꯂꯥꯛ
ꯃꯇꯝꯗꯤ ꯅꯠꯇꯦ ꯍꯥꯏꯅꯗꯤ ꯏꯟꯇꯤꯚꯤꯌꯨꯒꯤ ꯃꯇꯝ ꯍꯥꯏꯔꯛꯑꯣꯅ ꯃꯣꯏꯅ ꯊꯥꯔꯛꯄꯗꯣ ꯑꯩꯅꯥ ꯁꯤꯗꯩ ꯁꯤ ꯐꯥꯎ ꯑꯗꯨ ꯌꯥꯅꯤꯅ ꯍꯥꯏꯗꯅ ꯑꯗꯨꯗꯣ ꯔꯤꯄ꯭ꯂꯥꯏ ꯀꯔꯤꯝꯇ ꯄꯤꯔꯛꯈꯤꯗ꯭ꯔꯦ ꯍꯥꯏꯕ꯫
ꯑꯣ ꯑꯣ ꯑꯗꯨ ꯃꫭꯏ ꯄ꯭ꯔꯣꯁꯦꯁ ꯇꯧꯕꯩ ꯑꯣꯏꯔꯤ ꯖꯥꯠꯂꯥ
ꯏꯟꯇꯤꯚꯤ ꯇꯥꯡ ꯃꯔꯤꯗꯅꯤ ꯀꯩꯅꯣ
ꯇꯥꯡ ꯃꯔꯤꯗꯥ꯫
ꯎꯝ
ꯏꯃꯦꯜ ꯂꯣꯏꯅ ꯆꯦꯛ ꯇꯧꯔꯕꫭ
ꯎꯝ ꯇꯧꯋꯦ
ꯏꯁꯄꯥꯝꯗꯒꯁꯨ ꯆꯪꯕ꯭ꯔ ꯈꯣꯠꯄ꯭ꯔꯥ ꯀꯥꯏꯅꯥ ꯌꯦꯡꯉꯦ
ꯎꯝ ꯎꯝ ꯏꯁꯄꯥꯝꯗꯗꯤ ꯌꯦꯡꯗꯦ꯫
ꯏꯁꯄꯥꯝꯗ ꯍꯥꯏꯐꯦꯠ ꯆꯪꯕꯔꯥ ꯌ‌ꯦꯡꯑ‌ꯣ ꯏꯁꯄꯥꯝꯗ ꯌꯥꯝ ꯆꯪꯒꯟꯕꯅꯦꯕ ꯍꯥꯏꯗꯤ
ꯑꯣ ꯃꯤꯅ ꯔꯤꯄꯣꯠ ꯁꯨꯝ ꯇꯧꯈꯤꯕꯒꯤ
ꯔꯤꯄꯣꯔꯠ ꯅꯠꯇꯦ ꯑꯗꯨꯝ ꯁꯤꯁꯇꯦꯝꯗꫭ ꯃꯇꯣꯝꯇ ꯗꯤꯇꯦꯛ ꯇꯧꯖꯕꯗꯣ ꯍꯥꯏꯗꯤ ꯑꯗꯨꯝ ꯀꯝꯃꯔꯁꯤꯌꯦꯜ ꯑꯣꯏꯕ ꯒꯨꯝ ꯃ‌ꯦꯜꯒꯨꯝꯕ ꯂꯩꯗꯅ ꯚꯤꯖꯤꯅ‌ꯦꯁ ꯏꯃꯦꯜꯒꯨꯝꯕꯗ ꯑꯗ ꯍꯦꯛꯇ ꯆꯪꯕꯅꯦꯕꯥ꯫ ꯅꯣꯏ ꯀꯥꯡ ꯀꯣꯏꯔꯛꯑꯣꯏꯗ꯭ꯔꯣ?
ꯀꯥꯡ ꯂꯣ ꯀꯣꯏꯅꯤ꯫
ꯀꯥꯡꯁꯦ ꯀꯩ ꯅꯨꯃꯤꯠ ꯇꯥꯒꯦꯗꯤ ꯈꯪꯗꯦ ꯁꯨꯇꯤ ꯐꯪꯉꯗꯤ ꯑꯩꯈꯣꯏ ꯃꯌꯥꯝ ꯀꯣꯏꯔꯨ ꯌꯥꯖꯥꯠꯅꯤ꯫
ꯎꯝ ꯀꯥꯡ ꯀꯥꯡ ꯅꯨꯃꯤꯠ ꯇꯗꯤ ꯀꯣꯏꯔꯣꯏꯗꯥ
ꯀꯩꯒꯤ ꯀꯣꯏ ꯐꯠꯇꯦ ꯍꯩꯕ꯭ꯔꯣ
ꯍꯨꯝ ꯍꯨꯝ ꯑꯗꯨꯒꯤ ꯅꯠꯇ‌ꯦ ꯃꯤꯗꫭ ꯌꯥꯝ ꯆꯤꯜꯂꯦꯗꯅ
ꯑꫭ ꯃꯃꯥꯡꯗ ꯑꯥ ꯐꯌꯦꯡꯗ ꯆꯠꯂꯒ ꯑꯩꯈꯣꯏ ꯀꯣꯏꯕ ꯌꯥꯎꯔꯨꯏ ꯏꯃꯥꯟꯅꯕꯁꯤꯡ ꯇꯧꯔꯥ ꯑꯗꯨꯗꯤ ꯊꯥꯏꯅꯒꯤ ꯋꯥꯔꯤꯅꯤꯗ ꯍꯧꯖꯤꯛ ꯑꯅꯧꯕ ꯅꯠꯇ꯭ꯔ‌ꯦ ꯑꯗꫭ ꯍꯥ ꯃꯌꯥꯝ ꯄꯨꯟꯕ ꯌꯥꯕ ꯃꯇꯝꯁꯦ ꯀꯔꯝ ꯀꯥꯟꯗ ꯑꯣꯏꯅꯤ
ꯃꯌꯥꯝ ꯄꯨꯟꯕ ꯌꯥꯕ ꯃꯇꯝꯗꯤꯔꯣ
ꯎꯝ
ꯈꯪꯗ‌ꯦꯗ ꯑꯗꯨꯗꯤ ꯑꯗꯨꯗꯤ ꯃꯌꯥꯝꯗ ꯍꯪꯉ ꯈꯪꯒꯗꯕꯅ‌ꯦ ꯀꯩꯅꯣ ꯏꯕꯥꯅꯤ ꯈꯛꯇꯪ ꯂꯦꯞꯄ ꯌꯥꯕꯁꯨ ꯅꯠꯇꯦ
ꯑꯁ ꯃꯌꯥꯝ ꯑꯃꯨꯛ ꯍꯪꯅꯈꯤꯗ꯭ꯔꯣ ꯍꯧꯖꯤꯛꯄꯨ ꯏꯕꯥꯅꯤ ꯏꯕꯥꯅꯤ ꯈꯛ ꯄꯨꯜꯂꯁꯨ
ꯑ ꯑ ꯑꯗꯨ ꯑꯗꯨꯗꯤ ꯌꯥꯏꯌꯦ ꯑꯩꯗꯤ ꯂꯥꯛꯑꯣ ꯂꯥꯛꯑꯣ ꯍꯥꯏꯔꯝꯃꯤꯅ‌ꯦ
ꯀꯔꯤꯅꯣ ꯅꯣꯏꯗ ꯂꯥꯛꯑꯣ ꯆꯥꯛꯀꯧꯒꯦ ꯍꯥꯏꯔꯣ
ꯀꯧꯒ‌ꯦ ꯍꯥ
ꯑꯦ ꯉꯥꯏꯈꯣ ꯍꯣꯅꯦ ꯅꯣꯏꯒꯤ ꯑꯥ ꯅꯪꯒꯤ ꯆꯤꯛꯀꯟꯒꯤ ꯑꯇꯥꯎꯕ ꯀꯔꯤ ꯀꯔꯥ ꯌꯣꯜ ꯌꯣꯂꯝꯕ
ꯂꯦꯈꯔ‌ꯦꯗ
ꯑꯁ ꯆꯥꯛ ꯆꯥꯍꯧꯗꯦꯗ
ꯌꯨ ꯑꯗꯨꯏꯗꯤ ꯑꯦꯌꯥꯔ ꯐ꯭ꯔꯥꯏꯌꯥꯔꯗꯣ ꯂꯩꯕꯅꯤꯅ ꯅꯪ ꯂꯥꯛꯑꯀꯥꯟꯗ ꯁꯨꯝ ꯇꯧꯔꯁꯨ ꯌꯥꯅꯤꯗ ꯗꯨꯏꯗꯤ ꯃꯄꯨꯝ ꯑꯣꯏꯅ ꯇꯧꯔꯁꯨ ꯌꯥꯏ ꯀꯩꯅꯣ
ꯏꯁ ꯍ‌ꯦ ꯍ‌ꯦ ꯃꯥꯄꯨꯝ ꯃꯣꯏꯌꯥ ꯑꯩ ꯃꯄꯨꯝꯁꯦ ꯃꯄꯨꯝꯁꯦ ꯀꯩꯅꯣ ꯑꯣꯏꯅ ꯎꯝ ꯗꯤꯞ ꯐ꯭ꯔꯥꯏ ꯇꯧꯔꯒ ꯆꯥꯕꯗꯣ
ꯎꯝ
ꯗꯤꯞ ꯐ꯭ꯔꯥꯏ ꯇꯧꯔ ꯆꯥꯕꯗꯤ ꯆꯥꯕ ꯉꯝꯃꯦ ꯑꯗꯨ ꯅꯠꯇ꯭ꯔꯗꯤ ꯃꯃꯥꯡꯗ ꯔꯣꯁꯇꯦꯠꯅꯦꯅ ꯇꯧꯔ ꯂꯧꯔꯤ ꯄꯦꯠ ꯄꯦꯠ ꯂꯥꯎꯔꯒ ꯍꯩꯅꯗꯕ ꯍꯥꯏꯇꯥꯔꯦ ꯑꯗꯨ ꯑꯗꯨ ꯈꯤꯈꯤꯕꯒꯤ
ꯑꯗꯨ ꯑꯦꯔ ꯐ꯭ꯔꯥꯏ ꯗꯗꯤ ꯀꯩꯝ ꯇꯧꯔ‌ꯣꯏꯌ‌ꯦ
ꯑ ꯍꯩꯔꯗꯤ ꯌꯥꯏꯌ‌ꯦ ꯍꯩꯇ꯭ꯔꯗꯤ ꯔꯣꯁꯇ‌ꯦꯠ ꯇꯨꯅꯦ ꯑꯩꯅ ꯆꯥꯅꯤꯡꯗ꯭ꯔꯤꯁꯦ ꯗꯤꯞ ꯐ꯭ꯔꯥꯏꯅꯦ ꯑꯩꯅ ꯆꯥꯅꯤꯡꯉꯤꯁ‌ꯦ
ꯍꯩ ꯔꯣꯁꯇ‌ꯦꯠ ꯗꯤꯞ ꯐ꯭ꯔꯥꯏꯒ ꯃꯥꯟꯅꯕꯅꯦ ꯍꯥꯏꯕ ꯅꯍꯥꯟꯒꯤ ꯑꯩꯅ ꯄꯨꯔꯛꯏꯗꯨꯁꯨ ꯑꯇꯥꯎꯕꯒ ꯃꯥꯟꯅꯗ꯭ꯔꯣ
ꯃꯥꯟꯗꯤ ꯃꯥꯟꯅꯩꯌꯦ ꯑꯥꯎ ꯕꯦꯇꯔ ꯀꯩꯅꯣꯒꯨꯝꯕ ꯑ ꯀꯣꯔꯟ ꯕ꯭ꯔꯦꯗ ꯀ꯭ꯔꯟꯒꯨꯝꯕ ꯇꯩꯕꯗꯣ
ꯎꯝ
ꯑꯗꯨꯕ ꯍꯥꯏꯗꯤ ꯍꯍꯦꯟꯅ ꯐꯖꯅꯤ
ꯑ ꯌꯥꯕꯨꯗꯤ ꯌꯥꯏꯑꯕꯀꯣ ꯂꯥꯏꯕꯅꯦꯕ ꯑꯗꯨꯃꯥꯏꯅ ꯇꯧꯕꯗꯣ ꯑ ꯂꯨꯄꯥ ꯇꯔꯥ ꯈꯛꯇꯩ ꯌꯣꯕ ꯑꯁꯤꯗꯗꯤ ꯂꯨꯄꯥ ꯇꯔꯥꯗꯤ ꯍꯦꯡꯒꯅꯤ ꯄꯣꯠꯁꯤ ꯂꯩꯅꯅꯤꯡꯗꯦꯕ
ꯑꯣ ꯑꯗꯨꯕꯨꯗꯤ ꯆꯨꯝꯃꯤ ꯑꯗꯨꯕꯨꯗꯤ ꯆꯨꯝꯃꯤ ꯑꯩꯅ ꯍꯥꯏꯗꯤ ꯏꯕꯥꯅꯤ ꯆꯥꯕꯅꯤ ꯍꯦꯛ ꯌꯣꯟꯅꯕꯩ ꯅꯠꯇꯦ ꯑꯗꯨ ꯅꯪ ꯍꯣꯜꯗ ꯇꯧꯕ ꯌꯥꯎꯈ꯭ꯔꯕꯕ ꯑꯦꯔꯐ꯭ꯔꯥꯏꯌꯔꯗ
ꯍꯣꯜꯗ
ꯅꯪ ꯏꯌꯥꯔ ꯐ꯭ꯔꯥꯏꯔꯗꯨ ꯆꯟꯕ꯭ꯔꯨ ꯆꯟꯕ꯭ꯔꯨ ꯍꯣ ꯂꯤꯇꯔ ꯀꯌꯥꯅꯣ ꯁꯅꯤꯌꯥ
ꯎꯝ ꯀꯗꯣ ꯆꯂꯁ
ꯌꯦꯅꯥ ꯍꯧꯔꯒ ꯆꯟꯕꯣꯏꯁꯦ ꯑꯆꯧꯕꯔꯣ
ꯎꯝ
ꯃꯄꯤꯔꯣ ꯆꯟꯗꯣꯏꯁꯦ ꯃꯆꯥꯔꯥ ꯍꯥꯏꯕ
ꯍꯣꯏꯅꯦ ꯃꯆꯥꯁꯨ ꯃꯄꯤꯁꯨ ꯂꯣꯏ ꯆꯠꯂ ꯀꯩꯗꯧꯔꯒꯦ ꯃꯄꯤ ꯆꯠꯂꯗꯤ ꯃꯆꯥꯁꯨ ꯆꯜꯂ ꯑꯗꯨꯝ
ꯀꯦꯖꯤ ꯑꯃ ꯃꯈꯥꯏ ꯃꯨꯛꯇꯥ ꯑꯕ ꯑꯦꯁ ꯌꯥꯝ ꯆꯥꯎꯕ ꯌꯥꯗ ꯃꯥꯂ ꯑꯃ ꯃꯈꯥꯏꯗꯣ ꯆꯜꯂꯗꯤ ꯌꯥꯔꯦ ꯑꯃ ꯃꯈꯥꯏꯗ ꯍꯦꯜꯂꯁꯨ ꯀꯩꯁꯨ ꯀꯥꯏꯗꯦ ꯑꯃ ꯃꯈꯥꯏꯐꯧ ꯌꯥꯗ꯭ꯔꯒꯗꯤ ꯍꯥꯏꯔꯤꯅꯤ
ꯆꯅꯤ ꯍ ꯑꯃꯃꯜ ꯀꯥꯏꯗ ꯂꯩ
ꯅꯣ ꯆꯠꯂꯗꯤ ꯌꯥꯔꯌꯦ ꯇꯧꯔ ꯌꯦꯡ ꯌꯥꯕꯖꯥꯠꯅꯤ
ꯎꯝ
ꯃꯣꯃꯣꯁꯨ ꯇꯧꯔꯝꯕ ꯀꯩꯅꯣꯝ ꯇꯧꯗꯥꯏ
ꯃꯣꯃꯣꯗꯤ ꯇꯧꯗꯦꯗ ꯀꯩꯅꯣ ꯇꯧꯕ ꯆꯤꯛꯀꯟ ꯁꯃꯣꯁꯥ
ꯑꯣ ꯆꯤꯀꯗ ꯁꯣꯛꯑꯣ ꯁꯥꯔ ꯑꯦ ꯅꯪꯒꯤꯗꯣ ꯂꯩꯔꯤꯀꯥꯟꯗ ꯂꯥꯛꯀꯦ ꯂꯥꯛꯀꯦ ꯈꯜꯂꯒ ꯍꯦꯛ ꯂꯥꯛꯈꯤꯗꯕꯩ ꯋꯥꯅꯤ
ꯑꯥꯎ ꯂꯣꯏꯔ ꯀꯥꯟꯗ ꯂꯥꯛꯑꯣ ꯋꯥꯏ ꯁꯤꯕ
ꯅꯠꯇꯦ ꯋꯥꯏ ꯆꯤꯕ ꯂꯥꯛꯇꯣꯏ ꯅꯠꯇꯦꯅꯦ ꯑꯩꯒꯤ ꯑꯣꯏꯅ ꯏꯁꯄꯦꯁꯦꯜꯗ ꯇꯧꯍꯟꯅꯤꯡꯕ ꯍꯥꯏꯇꯥꯔꯦ
ꯋꯥꯈꯗꯤ ꯅꯨꯡꯉꯥꯏꯔꯤ
ꯇ ꯍꯗꯤ ꯍꯥꯎꯇꯗ ꯅꯪꯁꯨ
ꯋꯥꯈꯜ ꯐꯥꯏꯔꯦꯜ ꯑꯣꯏ ꯅꯠꯇ꯭ꯔꯥ
ꯃꯥꯅꯦ ꯋꯥꯈꯜ ꯅꯨꯡꯉꯥꯏꯔꯗꯤ ꯂꯣꯏ ꯅꯨꯡꯉꯥꯏꯔꯦ ꯀꯩꯅꯣ
ꯎꯝ
ꯅꯨꯗ
ꯅꯨꯡꯉꯥꯏꯌꯦ ꯅꯨꯡꯉꯥꯏꯌꯦ ꯑꯣ ꯋꯥꯈꯜ ꯅꯨꯡꯉꯥꯏꯍꯜꯂꯒ ꯁꯨꯝ ꯌꯥꯔꯕ ꯅꯠꯇ꯭ꯔꯣ
ꯋꯥꯈꯜꯗꯨ ꯅꯨꯡꯉꯥꯏꯔꯦ ꯑꯁꯤꯡꯕꯗꯨ ꯅꯨꯡꯉꯥꯏꯔꯛꯇꯣꯏꯅꯦ ꯅꯪꯕꯨ
ꯎꯝ
ꯅꯨꯡꯉꯥꯏꯔꯣꯏꯗ꯭ꯔꯣ
ꯅꯪꯕꯨꯗꯤ ꯅꯨꯡꯉꯥꯏꯒꯗꯧꯕ ꯑꯩꯉꯣꯟꯗꯗꯤ ꯁꯣꯗ ꯃꯥꯡꯖꯒꯗꯕ ꯂꯩꯔꯕ
ꯑꯦ ꯀꯩꯒ ꯃꯥꯡꯗꯣꯏꯅꯣꯅꯦ
ꯅꯪ ꯂꯥꯏ ꯐ꯭ꯔꯤꯗ ꯆꯥꯊꯣꯛꯈ꯭ꯔꯗꯤ ꯀꯩꯅꯣ ꯃꯥꯡꯗ꯭ꯔꯣ
ꯆꯥꯃꯤꯟꯅꯗꯣꯏꯁꯤꯗꯤ ꯑꯩ ꯏꯇꯣꯝꯇ ꯆꯥꯗꯧꯁꯨ ꯅꯠꯇꯅ
ꯑꯗꯨꯁꯨ ꯃꯥꯡꯉꯤꯗꯅ ꯇꯪꯈꯥꯏ ꯑꯃꯗꯤ ꯇꯪꯈꯥꯏ ꯑꯃꯗꯤ ꯑꯩꯅ ꯆꯥꯈ꯭ꯔꯅꯤ
ꯅꯪꯒꯤ ꯅꯪꯒꯤ ꯂꯦꯁ ꯔꯦꯠꯇꯨ ꯄꯨꯕꯤꯔꯛꯑꯒꯦ ꯀꯩꯗꯧꯔꯒꯦ
ꯎꯝ
ꯂꯦꯠꯁ ꯔꯦ ꯇꯎꯒꯤꯗ ꯀꯨꯏꯔꯦ ꯊꯣꯛꯄ ꯊꯣꯛꯏꯕ
ꯂꯦꯁꯔꯤ ꯀꯅ ꯅꯤꯡꯁꯤꯡꯂꯛꯀꯗ ꯀꯥꯡꯗꯤ ꯀꯥꯃꯦ ꯇꯅꯤꯁꯤꯡ
ꯇꯞ ꯇꯥꯒꯩ ꯆꯥꯊꯣꯏꯗꯣ ꯑꯁꯤꯁ ꯑꯇ ꯍꯨꯟꯗꯣꯛꯄꯤꯌꯨ
ꯑꯗꯨ ꯑꯗꯨ ꯔꯦꯠꯂꯣ
ꯑꯥꯎ
ꯇꯧꯒꯦ ꯌꯥꯎꯅ ꯇꯧꯔꯤꯕꯅꯤ ꯑ ꯅꯠꯇ꯭ꯔꯥ ꯇꯧꯒ ꯌꯥꯎꯅ ꯇꯧꯔꯤꯕꯅꯤ
ꯂꯧꯔ ꯆꯤꯟꯅꯗꯨ ꯅꯃꯟꯗꯨ ꯄꯣꯟꯅꯤ
ꯆꯅꯤ ꯉꯗꯤ ꯑ ꯆ
ꯑꯗꯨ ꯔꯦꯠ ꯑꯣꯏꯔꯦ ꯑꯩꯗꯤ ꯚꯥꯞꯄ ꯑꯣꯏꯍꯧꯗ꯭ꯔꯦ ꯑꯗꯨꯗꯤ ꯅꯪꯅ ꯔꯦꯠ ꯂꯦꯁ ꯄꯥꯝꯃꯤꯁꯦ ꯑꯗꯨꯒꯤꯔꯣ
ꯑꯥꯎ
ꯑꯗꯨꯏ ꯃꯃꯥꯡꯗꯣ ꯄꯥꯝꯗꯕ
ꯑꯗꯨ ꯃꯔꯛꯇꯁꯨ ꯌꯥꯝ ꯀꯥ ꯍꯦꯟꯅ ꯄꯥꯝꯖꯩ
ꯑꯁ ꯑꯩꯅ ꯕ꯭ꯂꯨꯒꯤ ꯑꯪꯀꯜꯁꯤꯦ ꯄꯥꯝꯕꯒꯨꯝꯕꯅꯤ ꯅꯪꯒꯤ ꯋꯥꯁꯤꯗꯤ
ꯎꯝ ꯄꯥꯝꯃ ꯄꯥꯝꯅꯤꯅ ꯅꯪ ꯅꯣꯡꯕꯨꯗꯤ ꯄꯥꯝꯅꯤ ꯈꯪꯉꯦ
ꯑꯁ ꯊꯥꯏ ꯑꯉꯥꯡ ꯀꯥꯟꯗ ꯑꯩꯈꯣꯏ ꯃꯃꯥꯏꯅ ꯂꯩꯕꯤꯕ ꯀꯥꯟꯗꯗꯤ ꯑꯗꯨꯗ ꯑꯗꯨꯗ ꯄꯤꯖꯩꯑꯕ ꯍꯥꯏꯗꯤ ꯄ꯭ꯂꯦꯟ ꯑꯣꯏꯕꯅꯤꯅ
ꯎꯝ
ꯑꯗꯨꯗꯤ ꯍꯩꯅꯈꯤꯗ꯭ꯔꯕ ꯄꯣꯠꯅꯦ ꯑꯗꯨꯒ ꯁ꯭ꯀꯨꯜ ꯇꯝꯝꯕ ꯑꯩ ꯃꯇꯝꯗꯨꯗꯗꯤ ꯑꯁ ꯑꯗꯨ ꯀꯜꯆꯔꯗꯨꯣ ꯄꯨꯔ ꯂꯥꯛꯄꯗꯩꯗꯤ ꯑꯗꯨꯗ ꯉꯥꯎꯈꯤꯕꯅꯦꯦꯝꯃꯦ ꯑꯩꯁꯦ
ꯎꯝ ꯑꯗꯨ ꯍꯧꯖꯤꯛꯇꯤ ꯦꯁ ꯔꯦꯜ ꯀꯌꯥꯗ ꯆꯥꯈꯤꯦꯗ꯭ꯔꯦꯅ
ꯋꯥꯈꯟꯗꯤ ꯍꯣꯡꯗ꯭ꯔꯕꯅꯤꯅ ꯀꯣꯔꯤꯌꯥ ꯆꯠꯂꯨꯗꯣꯏꯔꯣ
ꯎꯝ
ꯀꯣꯔꯤꯌꯥ ꯆꯠꯂꯨꯗꯣꯏꯔꯕ
ꯍꯣꯏꯅꯦ ꯑꯗꯨ ꯋꯥꯔꯁꯨ ꯌꯥꯏꯅꯤ
ꯀꯔꯤꯌꯥ ꯆꯠꯂꯨꯕꯗꯩ ꯋꯥꯔꯤꯒꯁꯨ ꯁꯥꯟꯅꯔꯝꯗꯥꯏꯅꯦ
ꯑꯣ ꯃꯤꯁꯤꯒꯦ ꯃꯅꯍꯥꯟꯗꯖꯤ ꯂꯄꯤ
ꯋꯥꯔꯤ ꯃꯤ
ꯑꯗ ꯑꯩꯅ ꯑꯃꯨꯛ ꯗꯤꯃꯥꯟ ꯁꯥꯖꯤꯟꯕꯅꯦ ꯑꯗꯨꯗꯩꯗꯤ ꯃꯦꯁꯦꯖ ꯆꯪꯉ ꯍꯜꯂꯛꯀꯗ꯭ꯔꯅꯤꯀꯣ ꯑꯦ ꯃꯦꯁꯦꯖ ꯊꯥꯔꯛ ꯇꯕ ꯍꯜꯂꯛꯇꯕ ꯅꯠꯇꯦ
ꯑꯣ ꯊ
ꯑ ꯋꯥꯏꯁꯦ ꯈꯤꯇꯪ ꯁꯣꯏꯦꯕꯗꯤ
ꯈꯔ ꯇꯧꯕꯩ ꯋꯥꯅꯤꯅꯦ
ꯎꯝ
ꯇꯨꯝꯗꯤ ꯇꯨꯝꯕꯖꯥꯠꯅꯤꯀꯣ ꯃꯤꯁꯤꯡꯁꯦ ꯍꯥꯏꯔꯗꯤ ꯈꯨꯕ ꯈꯨꯅꯝꯅꯦ ꯑꯗꯨꯅꯦ ꯅꯠꯇ꯭ꯔꯣ
ꯎꯝ ꯃꯥꯅ ꯃꯥꯅ ꯈ ꯑꯣꯂ ꯈꯅ ꯃꯁꯤ ꯀ ꯈꯨꯕꯥꯛꯇꯣꯡ ꯑꯣꯟꯊꯣꯛꯄ
ꯎꯝ ꯃꯤꯟꯅꯥ ꯍꯧꯩ ꯋꯥꯅꯦꯕ
ꯈꯨꯕꯥꯛ ꯀꯨꯏꯅ ꯑꯣꯠꯂꯝꯃꯤꯒꯦꯅ ꯃꯥꯁꯨ ꯁꯣꯏ ꯌꯦꯦꯡꯗꯦꯔꯤꯗ
ꯎꯝ
ꯑꯩꯗꯤ ꯄꯨꯟꯁꯤꯁꯦ ꯈꯨꯕꯥꯛ ꯈꯛꯇꯔꯅ ꯈꯜꯂꯨꯔꯅꯤ ꯃꯥꯏ ꯃꯑꯣꯡꯗꯨ
ꯎꯔꯔꯕ
ꯑꯥꯎ ꯑꯗꯨ ꯉꯛꯈꯣꯏ ꯑꯦ ꯑꯩ ꯍꯦꯟꯅꯠꯇꯦꯅ ꯍꯅꯦ ꯈꯨꯨꯕꯥ ꯊ ꯂꯩ ꯌꯣ
ꯄꯥꯝꯃꯤꯅꯤ ꯈꯨꯄꯥꯛꯥꯛꯇꯨꯅꯦꯕ ꯅꯠꯇ꯭ꯔꯥ
ꯅꯠꯇꯦ ꯈꯨꯅꯝꯗꯨꯅꯤ
ꯑꯦ ꯀꯔꯤꯅꯣ ꯍꯥꯟꯅꯩ ꯈꯨꯄꯥꯛꯥꯛꯇꯨ ꯑꯥ
ꯑꯗꯨ ꯑꯗꯨꯩ ꯈꯨꯅꯗ ꯁꯣꯛ ꯑꯣꯟꯊꯣꯔꯛꯇꯗꯒꯤ ꯈꯨꯄꯥꯛꯥꯛꯇ ꯁꯨꯝ ꯍꯩꯅꯈꯤꯕ ꯑꯗꯨꯗ ꯈꯨꯄꯥꯛꯥꯛꯇ ꯁꯨꯝ ꯂꯩꯌꯣ ꯅꯪ ꯑꯃꯨꯛ ꯊꯝꯃꯝꯕ ꯄ ꯍꯔꯅ
ꯍꯧꯖꯤꯛꯇꯤ ꯎ ꯎꯈꯤꯗ꯭ꯔꯦꯗ ꯅꯪꯗꯤ ꯎꯔꯤꯕ ꯈꯪꯗꯦ ꯑꯩꯗꯤ ꯎꯗ꯭ꯔꯦ ꯃꯤ ꯃꯌꯥꯝꯒꯤ ꯃꯤꯒꯤꯗꯤ ꯌꯥꯝ ꯔꯤꯌꯨꯅꯤꯌꯟ ꯇꯧꯕ ꯈꯣꯠꯄ ꯌꯥꯝ ꯇꯧꯅꯗꯥꯏꯅꯦ ꯑꯩ ꯇꯧꯕꯅꯤꯡꯕꯩ ꯋꯥꯕꯗꯤ ꯅꯠꯇꯦ ꯑꯗꯨ ꯑꯣꯏꯔꯒꯁꯨ ꯌꯥꯎꯗ꯭ꯔꯒꯁꯨ ꯃꯣꯏꯈꯩ ꯅꯣꯡꯃꯝꯗꯤ ꯄ ꯄꯨꯟꯃꯗꯤꯤ ꯌꯥꯎꯈꯤꯗꯥꯏꯅꯦ ꯃꯣꯏ ꯀꯗꯥꯏꯗꯅꯣ ꯔꯦꯁꯇꯨꯔꯦꯟꯗ ꯀꯩꯅꯣꯃꯣꯏ ꯀꯅꯥ ꯀꯅꯥ ꯌꯥꯒꯦ ꯀꯣꯏꯗꯔꯤꯉꯗ
ꯑ ꯃꯣꯏ ꯂꯩꯕꯒ ꯇꯧꯒꯦ ꯃꯃꯤꯡꯗꯤ ꯍꯥꯏꯔꯣꯏꯗ
ꯑꯣ ꯌꯥꯔꯦ ꯑꯗ ꯈꯪꯗ꯭ꯔꯦ ꯀꯅꯥ ꯀꯅꯥ ꯌꯥꯎꯔꯤꯕꯅꯅꯣ ꯃꯣꯏ ꯃꯤ ꯀꯌꯥꯃꯨꯛ ꯑꯣꯏꯈꯤꯕꯅꯣꯗꯨꯕꯣ
ꯀꯥꯏꯅꯦ ꯑꯗꯨ
ꯍꯥꯏꯗꯤ ꯅꯠꯇꯦꯕ ꯆꯣ ꯂꯣꯏꯕꯒꯤ ꯆꯍꯤ ꯀꯌꯥꯅꯣ ꯆꯍꯤ ꯑꯅꯤ ꯐꯥꯕ꯭ꯔꯣ ꯐꯥꯗ꯭ꯔꯤꯗ ꯍꯦꯛ ꯂꯣꯏꯕꯒ ꯔꯤꯌꯨꯅꯤꯌꯟ ꯇꯧꯈꯤꯗꯥꯏꯅꯦ
ꯑ ꯑꯗ
ꯍ ꯍ
ꯑꯩꯁꯦ ꯑꯩꯁꯦ ꯌꯥꯝ ꯌꯥꯝ ꯁꯦꯀ꯭ꯔꯤꯇꯤꯞ ꯑꯣꯏꯕ ꯀꯩꯅꯣꯝꯃ ꯑꯣꯏꯌꯦꯅ ꯇꯧꯔꯒ
ꯑꯣ ꯑ ꯑꯣ ꯑꯣ ꯑ ꯀꯒꯤꯦ ꯑꯁ ꯍꯥꯏꯔꯛꯀꯦꯗꯧꯔꯒꯦ ꯅ ꯑꯣꯁꯥ ꯑꯩ ꯅꯍꯥꯟꯈꯩ ꯍꯥꯏꯗꯣꯛꯇꯕꯅꯦ
ꯑꯦ ꯑꯗꯣ ꯑꯩ ꯁꯣꯝꯗ ꯊꯕꯛꯇ ꯇꯧꯔꯨꯒꯦꯀꯣ
ꯑ
ꯑꯥ ꯑ ꯑ ꯊꯃꯒꯦ
ꯍ ꯐꯔꯦ ꯐꯔꯦ ꯑꯗꯨꯗꯤ ꯍꯣꯔꯦꯟ ꯑꯃꯨꯛ ꯃꯈꯥ ꯆꯠꯊꯔꯁꯤ